ꯎꯝ ꯇꯥ ꯍꯣꯏ ꯇꯥꯏ
ꯀꯥꯗꯧꯔꯤꯅꯣ
ꯍꯧꯖꯤꯛ ꯀꯟꯅꯥ ꯇꯨꯃꯤ ꯀꯩꯅꯣ ꯅꯣꯏ ꯆꯥꯛ ꯏꯟꯁꯥꯡ ꯊꯣꯡꯉꯥꯕꯣ
ꯀꯥꯏꯗ ꯊꯣꯡ ꯊꯣꯡꯕ ꯂꯣꯏꯔꯦ ꯆꯥꯅꯤꯉꯥꯏ ꯉꯥꯏꯔꯒ ꯂꯩꯔꯤꯅꯦ ꯑꯈꯣꯏꯗꯤ
ꯑꯣꯏ ꯌꯥꯝ ꯉꯟꯅ ꯊꯣꯡꯉꯝꯃꯤꯗ
ꯉꯁꯤꯗꯤ ꯁꯟꯗꯦ ꯑꯣꯏꯕꯅꯤꯅ
ꯑꯥ
ꯍꯧꯖꯤꯛ ꯆꯥꯒꯦ ꯇꯧꯔꯤꯅꯦ ꯍꯧ ꯑꯩꯈꯣꯏꯗꯤ
ꯑꯣ ꯀꯩ ꯏꯟꯁꯥꯡꯅꯣ
ꯑꯁ ꯀꯩꯅꯣꯅꯤꯗ ꯔꯥꯖꯃꯥ ꯍꯋꯥꯏ ꯃꯔꯨꯗꯣ
ꯍꯣꯏ ꯍꯣꯏ
ꯅꯣꯏ ꯊꯣꯡꯗ꯭ꯔꯤꯕꯣ
ꯑꯩꯈꯣꯏꯗꯤ ꯍꯧꯗ꯭ꯔꯤ ꯏꯁꯤꯡꯒꯨꯝꯕ ꯁꯥꯍꯜꯂꯤ ꯍꯧꯖꯤꯛ ꯀꯟꯅ
ꯏꯁ ꯍꯧꯖꯤꯛꯀꯥꯟ ꯀꯩꯀꯩ ꯏꯟꯁꯥꯡ ꯆꯥꯔꯤꯅꯣ ꯅꯣꯏꯗꯤ
ꯀꯣꯕꯤꯒꯨꯝꯕ ꯁꯧꯒ꯭ꯔꯤꯒꯨꯝꯕ ꯑꯗꯨ ꯆꯥꯏꯗ ꯁꯧꯒ꯭ꯔꯤꯗꯤ ꯑꯗꯨꯝ ꯁꯧꯒ꯭ꯔꯤꯗꯤ ꯑꯗꯨꯝ ꯆꯥꯕꯅꯦ ꯀꯩꯅꯣꯝ ꯍꯪꯒꯥꯝꯖꯨ ꯑꯗꯨꯝ ꯆꯥꯏ ꯍꯣꯏ ꯍꯣꯏ ꯌꯦꯡꯉꯦ ꯂꯣꯏ ꯌꯦꯡꯉꯦ
ꯑꯁ ꯌꯥꯝ ꯐꯖꯩꯅ
ꯑꯥ ꯀꯥꯕ ꯃꯤꯅ ꯑꯗꯨꯝ ꯀꯥꯈ꯭ꯔꯦꯗꯅ
ꯉꯁꯤ ꯄꯩꯁꯥꯗꯤ ꯊꯥꯗꯛꯀꯦ ꯇꯧꯕꯅꯦꯕ
ꯑꯥ
ꯀꯩꯅꯣꯗ ꯁ꯭ꯋꯤꯖꯔꯂꯦꯟꯗ ꯂꯨꯄꯥ ꯂꯨꯄꯥ ꯆꯅꯤꯒꯨꯝꯕ ꯊꯥꯒꯦ ꯇꯧꯕꯅꯦꯕ ꯂꯨꯄꯥ ꯆꯥꯅꯤꯗ ꯂꯤꯁꯤꯡ ꯑꯃ ꯐꯪꯕꯗꯨ
ꯑꯣ ꯍꯣꯏ
ꯑꯗꯨ ꯊꯥꯔꯒ ꯌꯦꯡꯒꯦ ꯇꯧꯕꯅꯤꯕ
ꯑꯥ ꯑꯥ
ꯊꯥꯍꯧꯗꯕꯒꯤꯅꯦꯕ
ꯍꯣꯏ ꯍꯣꯏ
ꯃꯊꯪꯗ ꯊꯥꯅꯤꯁꯦ ꯗꯦꯠ ꯐꯤꯞꯇꯤꯟ ꯅꯨꯡꯗꯥꯡꯗꯗꯤ ꯊꯥꯅꯤ
ꯍꯣꯏ ꯊꯥ ꯊꯥ ꯀꯥꯏꯗꯦ ꯊꯥꯒꯗꯕꯅꯦ ꯃꯇꯝ ꯑꯃꯈꯛꯇꯒꯤꯅꯦ ꯑꯗꯨ
ꯀꯅꯥ
ꯀꯅꯥꯒ ꯊꯥꯅ ꯑꯁ ꯈꯪꯗꯦꯗ ꯑꯗꯨꯝ ꯂꯣꯏ ꯃꯅꯩꯏꯗ
ꯀꯅꯥꯗ ꯁꯞꯄꯣꯠ ꯇꯧꯗꯣꯏꯅꯣ
ꯑꯁ ꯈꯪꯗ꯭ꯔꯦ ꯁꯥꯄꯣꯠ ꯇꯧꯅꯤꯡꯉꯥꯏꯁꯨ ꯈꯪꯗ꯭ꯔꯦ ꯑꯁ ꯅꯪ
ꯈꯪꯗꯦꯗ ꯑꯅꯤꯃꯛ ꯁꯞꯄꯣꯔꯠ ꯇꯧꯕ ꯇꯤꯝꯅꯤꯅ
ꯎꯝ
ꯐ꯭ꯔꯥꯟꯁꯨ ꯑ ꯍꯥꯟꯅ ꯐꯥꯏꯅꯦꯜꯗ ꯀꯥꯔꯕꯅꯤꯅ ꯂꯧꯗ꯭ꯔꯁꯨ ꯐꯅꯤꯌꯥꯝ ꯀꯥꯈ꯭ꯔꯕꯅꯤꯅ ꯑꯃꯨꯛꯁꯨ ꯂꯧꯕ ꯄꯥꯝꯕ
ꯑꯗꯨꯒ ꯏꯁꯄꯦꯟꯁꯨ ꯌꯥꯝ ꯅꯨꯡꯁꯤꯕ ꯇꯤꯝꯅꯤꯅ ꯏꯁꯄꯦꯟꯁꯨ ꯂꯧꯕꯁꯨ ꯌꯥꯝ ꯌꯥꯝꯃꯥꯜ ꯗꯨꯁꯨ ꯑꯉꯥꯡ ꯑꯣꯏꯕꯅꯤꯅ ꯂꯧꯅꯤꯡꯁꯨ ꯂꯧꯅꯤꯡꯕ ꯈꯪꯗꯦꯗ ꯃꯥꯒꯤꯗꯤ ꯇꯥꯝꯗꯤ ꯌꯥꯝ ꯂꯩꯌꯦꯗ ꯑꯗꯨꯕꯨꯗꯤ ꯑꯅꯤꯃꯛꯅꯤꯁꯦ ꯁꯄꯣꯗꯤ
ꯏꯪꯂꯦꯟꯅ ꯄꯩꯁꯥ ꯊꯥꯗꯈꯤꯁꯦ ꯀꯖꯤꯟꯇꯅꯥꯒ ꯇꯧꯕ ꯃꯇꯝꯗꯗꯤ
ꯅꯣꯏꯒꯤ ꯀꯩꯅꯣ ꯆꯥꯛ ꯆꯥꯛꯇꯣ ꯀꯩ ꯀꯃꯥꯏꯅ ꯆꯥꯒꯦ ꯀꯩꯅꯣ ꯁꯨꯄꯔꯐꯥꯏꯟ ꯑꯣꯏꯅ ꯆꯥꯕ꯭ꯔꯥ ꯀꯩꯅꯣ ꯃꯩꯇꯩ ꯆꯦꯡꯒ ꯑꯗꯨꯝ ꯃꯤꯛꯁ ꯇꯧꯔꯒ ꯆꯥꯕ꯭ꯔꯕ
ꯃꯤꯛꯁꯅꯤꯗ ꯑꯁ ꯁꯨꯄꯔꯐꯥꯏ ꯉꯛꯇ ꯆꯥꯕ ꯌꯥꯗꯦ ꯉꯝꯗꯦꯗ
ꯈ꯭ꯣꯏꯏꯗꯤ ꯑꯗꯨ ꯈꯛꯇ ꯆꯥꯏꯅꯦ ꯑꯗꯨꯝ ꯌꯥꯏꯅꯦ ꯑꯗꯨꯝ ꯍꯥꯎꯔꯒ ꯆꯥꯏꯌꯦ
ꯅꯣꯏꯒꯤ ꯆꯦꯡ ꯅꯣꯏꯒꯤ ꯆꯦꯡꯗꯣ ꯀꯩꯅꯣ ꯑꯣꯏꯕ ꯑꯣꯏꯔꯝꯒꯅꯤ ꯍꯔꯤꯌꯥꯅꯥꯅ ꯍꯔꯤꯌꯥꯅꯥ ꯑꯣꯏꯔꯝꯒꯅꯤ
ꯑꯣ ꯈꯪꯗꯦ ꯑꯗꯨꯝ ꯆꯥꯕꯗ ꯑꯗꯨꯝ ꯍꯥꯎꯕ ꯋꯥꯅꯤꯗ ꯀꯩꯅꯣꯝ ꯑꯗꯨꯝ ꯃꯤꯛꯁ ꯇꯧꯗ꯭ꯔꯁꯨꯀꯣ ꯑꯗꯨꯝ ꯆꯥꯕ ꯍꯥꯎꯋꯦꯀꯣ ꯅꯣꯏꯔꯣꯝꯗꯗꯤ ꯀꯩꯅꯣ ꯀꯥꯡꯒꯨꯝꯕ ꯂꯩꯇ꯭ꯔꯕꯣ ꯂꯩꯇꯕ ꯃꯥꯜꯂꯦꯗ ꯂꯩꯕꯕ
ꯀꯥꯡ ꯀꯥꯡꯂꯣ ꯑꯦꯁ ꯌꯥꯝꯃꯤꯗ
ꯑꯣ
ꯅꯨꯡꯗꯥꯡ ꯑꯁꯤ ꯇꯥꯕ ꯌꯥꯗꯦꯅꯦ ꯍꯦꯛ ꯅꯨꯡꯗꯥꯡ ꯇꯥꯔꯗꯤ ꯊꯨꯛꯁꯤꯟ ꯊꯨꯛꯁꯤꯟ ꯑꯥ ꯀꯩꯅꯣ ꯆꯠꯊꯣꯛ ꯆꯠꯁꯤꯟ ꯌꯥꯗꯦꯗ
ꯑꯣ ꯑꯗꯨꯃꯥꯏꯅ ꯇꯧꯕ꯭ꯔꯕ ꯑꯣ ꯑꯣ ꯑꯣ ꯑꯩꯈꯣꯏꯗꯁꯨ ꯌꯥꯝꯕꯅ ꯂꯣꯏꯔꯦ
ꯍꯁ
ꯂꯣ ꯈꯣꯡꯅꯕꯨ
ꯂꯣꯛ ꯊꯨꯡꯒꯦ ꯊ ꯈꯪꯗꯦꯅꯦ ꯂꯣꯛ ꯊꯨꯡꯒꯦ ꯇꯧꯔꯤꯅꯦ ꯍꯤꯗꯥꯛꯗꯤ ꯆꯕꯅꯦꯕꯀꯣ ꯍꯤꯗꯥꯛ ꯆꯥꯔꯁꯨ ꯐꯠꯇ꯭ꯔꯔꯤ ꯀꯩꯅꯣ ꯑꯃꯨꯛ ꯆꯥꯔꯁꯨ ꯇꯥꯔꯦ
ꯇꯁꯦꯡꯅꯁꯥꯕꯗ ꯊꯧꯖꯤꯜꯂꯨꯔꯣ ꯊꯧꯖꯤꯜꯂꯨꯔꯦ
ꯉꯔꯥꯡꯗꯁꯨ ꯑꯗꯨꯃꯥꯏ ꯇꯧꯋꯦꯕ ꯑꯗꯨꯝ ꯂꯣꯏꯕꯒꯤꯀꯣ ꯑꯩ ꯍꯤꯗꯥꯛ ꯆꯥꯕꯅꯦꯕ ꯗꯣ ꯏꯁꯤꯡ ꯗꯁ ꯑꯗꯨ ꯊꯛꯄꯅꯦꯕ ꯑꯗꯨ ꯐꯠꯇ꯭ꯔꯤ ꯍꯦꯟꯖꯟꯕꯒꯨꯝ ꯇꯧꯋꯦ ꯉꯥꯁꯤꯅ ꯍꯣꯏ ꯀꯩꯅꯣ ꯀꯩꯅꯣꯝꯗ ꯑꯩꯈꯣꯏ ꯏꯃꯥꯟ ꯌꯨꯝꯗ ꯆꯠꯂꯦꯕꯀꯣꯅ ꯉꯁꯥꯏꯗꯣ ꯆꯠꯄꯗꯣ ꯅꯣꯡ ꯈꯔ ꯆꯨꯕꯗ ꯑꯩꯈꯣꯏ ꯆꯨꯕꯗ ꯑꯗꯨꯝ ꯆꯠꯄ ꯁꯇꯤꯟꯒꯨꯝꯕ ꯄꯨꯗꯅ ꯑꯗꯨꯝ ꯆꯠꯂꯨꯅꯕ ꯑꯗꯨꯒꯤ ꯑꯣꯏꯔꯝꯕ ꯖꯥꯠꯅꯤ ꯈꯪꯗꯦ
ꯁ ꯉꯁꯥꯕꯗ ꯊꯛꯛꯇ ꯂꯧꯔꯠꯇꯣ
ꯉꯁꯥꯏꯗꯤ ꯑꯃ ꯊꯛꯈ꯭ꯔꯦ ꯀꯩꯅꯣ ꯍꯧꯖꯤꯛꯀ ꯑꯃꯨꯛ ꯊꯛꯇꯣꯏꯅꯦ ꯁꯤ ꯊꯣꯡꯕꯁꯦ ꯌꯥꯝ ꯂꯩꯕ ꯌꯥꯝ ꯅꯨꯡꯉꯥꯏꯇꯦꯕ ꯀꯩꯅꯣ ꯂꯩꯌꯦꯕ ꯈꯪꯗꯦ ꯅꯣꯏꯗꯤ ꯑꯗꯨꯒꯨꯝꯕ ꯇꯧꯗ꯭ꯔꯣ ꯍꯧꯖꯤꯛꯀꯥꯟꯗꯤ
ꯑꯗꯨꯃꯛꯄꯨꯗꯤ ꯇꯧꯗꯦꯗ ꯇꯧꯗꯦꯗ ꯑꯗꯨꯃꯛꯄꯨꯗꯤ ꯍꯧꯖꯤꯛꯇꯤ
ꯑꯣ
ꯁꯨꯇꯤꯖꯨ ꯂꯩꯃꯟꯕꯗꯒꯤ ꯉꯁꯤ ꯑꯁ ꯊꯕꯛ ꯆꯠꯕꯗꯤ ꯋꯥꯕꯁꯤ ꯂꯣꯏꯔꯦ
ꯑꯣ ꯋꯥꯔꯝꯒꯅꯤ ꯉꯁꯤꯀ‌ꯣ ꯅꯣꯡ ꯅ‌ꯣꯡꯗꯤ ꯑꯥ ꯀꯩꯅꯣ ꯅꯨꯡꯁꯥꯗꯤ ꯊꯣꯛꯇꯕꯀꯣ ꯑꯗꯨ ꯑꯣꯏꯔꯁꯨ ꯁꯥꯗꯤ ꯁꯥꯌꯦ ꯅꯩꯒꯨꯝꯗ ꯂꯩꯒꯨꯝꯕ ꯄꯥꯟꯗ꯭ꯔꯣ
ꯂꯩ ꯀꯥꯏꯗꯦꯗ ꯄꯥꯝꯗꯦꯗ ꯂꯩꯒꯁꯦ ꯐꯥꯏꯅꯦꯜꯒꯤꯗꯣ ꯈꯜꯂꯨꯅꯦ
ꯍꯣꯏ ꯍꯣꯏ
ꯆꯥꯅꯤꯉꯥꯏꯗꯣ ꯈꯜꯂꯨꯅꯤ
ꯍꯥꯏ ꯍꯟ ꯈꯟꯕ ꯍꯧꯒ꯭ꯔꯕꯅꯦ ꯑꯩ ꯀꯩꯅꯣ ꯑ ꯂꯩꯗꯣ ꯂꯩꯔꯗꯤꯀꯣ ꯂꯩꯕꯤꯒꯦ ꯇꯧꯕꯅꯦꯕ ꯈ‌ꯣꯏ ꯏꯃꯥꯟꯅꯕꯅ ꯍꯪꯕꯤꯌꯣ ꯈꯪꯗꯦ ꯃꯣꯏ ꯃꯣꯏꯗꯣ ꯀꯩ ꯂꯩꯒꯨꯝꯕ ꯂꯩꯔꯗꯤ ꯑꯩꯉꯣꯟꯗ ꯍꯥꯏꯔꯛꯣ ꯀꯥꯏꯅ ꯍꯥꯏꯔꯛꯑꯦꯕꯀꯣ
ꯑꯗꯨ ꯂꯩꯗꯨ ꯀꯔꯝꯕ ꯂꯩꯅꯣꯁꯨ ꯈꯪꯗꯕꯅꯤꯅ ꯍꯥꯏꯕ ꯉꯝꯗꯦ
ꯑꯣ ꯅꯣꯏꯗꯗꯤ ꯂꯩꯕ꯭ꯔꯣ ꯂꯩꯇꯕ꯭ꯔꯣ ꯂꯩꯗꯣ ꯑꯃꯐꯥꯎ
ꯎꯝ
ꯂꯩ ꯑꯃꯐꯥꯎ ꯂꯩꯇꯦ
ꯂꯩꯕꯨꯗꯤ ꯂꯩꯌꯦꯗ ꯈꯤꯇꯪꯕꯨꯗꯤ ꯅꯪ ꯀꯔꯝꯕ ꯂꯩꯅꯣ ꯃꯥꯅ ꯄꯥꯝꯁꯦ ꯀꯔꯝꯕꯅꯣꯗ ꯈꯪꯗꯕꯅꯤꯅ ꯈꯪꯗꯦꯕ ꯂꯩꯗꯤ ꯂꯩꯌꯦ
ꯑꯣ ꯑꯗꯨ ꯑꯣꯏꯔꯗꯤ ꯃꯉꯣꯟꯗꯀꯣ ꯑꯩ ꯉꯁꯤ ꯍꯌꯦꯡꯅ ꯍꯥꯏꯈ꯭ꯔꯒꯦꯕ ꯑꯣ ꯂꯩꯗꯣ ꯂꯩꯌꯦꯛ ꯀꯔꯝꯕ ꯂꯩꯅꯣ ꯑꯗꯣ ꯂꯩꯔꯗꯤ ꯂꯩꯕ ꯌꯥꯏ ꯀꯥꯏꯅꯀꯣ ꯃꯉꯣꯟꯗ ꯑꯗꯨꯝ ꯍꯥꯏꯈ꯭ꯔꯒꯦ ꯃꯥꯗꯣ ꯅꯍꯥꯟꯗꯣ ꯑꯗꯨꯝ ꯍꯥꯏ ꯍꯥꯏꯔꯕ ꯂꯩꯔꯕꯀꯣ ꯃꯣꯏꯗꯣ ꯑꯩꯗꯤ ꯀꯅꯥ ꯅꯣꯏ ꯍꯦꯛꯇ ꯑꯥ ꯈꯪꯅꯕꯁꯤꯡꯁꯨ ꯑꯗꯨꯝ ꯃꯥ ꯍꯪꯉꯣ ꯈꯣꯠꯂꯦ ꯂꯩꯅꯤꯡꯕ ꯀꯩꯅꯣ ꯌꯣꯟ ꯌꯣꯟꯅꯤꯡꯕꯒꯨꯝꯕ ꯂꯩꯔꯗꯤ ꯀꯣ ꯑꯩ ꯂꯩꯕꯤꯒꯦ ꯑꯩ ꯂꯩꯒꯦ ꯑꯩ ꯂꯩꯒꯦ ꯌꯥꯝ ꯄꯥꯝꯃꯦ ꯀꯥꯏꯅꯀꯣ ꯍꯥꯏꯔꯛꯑꯦꯕꯀꯣ
ꯌꯨꯝ ꯌꯨꯝꯗ ꯊꯥꯅꯤꯡꯉꯥꯏꯔꯣ ꯃꯥꯁꯦ
ꯌꯨꯝ ꯈꯪꯗ‌ꯦ ꯗ ꯑꯗꯨ ꯑꯣꯏ ꯑꯗꯨ ꯈꯟꯗꯦꯗ ꯃꯣꯏ ꯀꯩ ꯀꯗꯥꯏꯗ ꯊꯥꯒꯗꯕꯅꯣ ꯀꯪꯅꯕ ꯑꯗꯨꯝ ꯍꯥꯏꯔꯕꯨꯏꯀꯣ ꯃꯥꯗꯤ ꯑꯗꯨꯝ ꯂꯩ ꯄꯥꯝꯕ ꯃꯤꯅꯦꯕ ꯑꯗꯨꯝ ꯑꯗꯨ ꯑꯣꯏꯕꯒꯤ ꯄꯥꯃ ꯑꯗꯨꯝ ꯁꯨꯝ ꯍꯥꯉꯛꯄ ꯃꯂ‌ꯦ
ꯍꯧꯖꯤꯛꯀꯥꯟꯗꯤ ꯂꯩꯗꯨ ꯐꯖꯅ ꯁꯥꯠꯄ ꯅꯠꯇꯕ ꯀꯩꯅꯣꯒ ꯀꯩ ꯍꯥꯏꯗꯣꯏꯔ ꯃꯅꯥ ꯃꯁꯤꯡ ꯍꯥꯟꯅꯒꯤꯒ ꯃꯥꯟꯅ ꯐꯖꯗꯕꯅꯤꯁꯦ
ꯑꯣ ꯑꯣ
ꯑꯩꯈꯣꯏꯗ ꯂꯩꯗꯤ ꯂꯩꯌꯦ
ꯑꯣ ꯑꯣ ꯃꯈꯜ ꯀꯌꯥꯂꯩꯒꯦ ꯑꯃꯈꯛꯇꯔꯣ
ꯌꯥ ꯃꯈꯟꯕꯨ ꯗꯤ ꯃꯉꯥ ꯃꯉꯥ ꯇꯔꯨꯛꯀꯨꯝꯕꯗꯤ ꯂꯩꯌꯦ ꯑꯩꯉꯣꯟꯗ
ꯑꯣ ꯑꯣ ꯑꯣ
ꯑꯄꯥꯥꯝꯝꯕꯗꯤ ꯑꯩꯅ ꯑꯗꯨꯝ ꯐꯣꯇꯣꯒꯨꯝꯕꯗ ꯊꯥꯔꯛꯑꯒ ꯃꯥꯅ ꯑꯄꯥꯝꯒꯖꯨ ꯗꯨꯒꯨꯝꯕ ꯄꯥꯝꯃꯦ ꯍꯥꯏꯕꯗꯤ ꯍꯥꯏꯕꯗꯤ ꯌꯥꯗꯤ ꯌꯥꯏ
ꯑꯣ ꯑꯣ ꯃꯥꯗꯣ ꯅꯥꯟꯅ ꯑꯗꯨꯝ ꯍꯥꯏꯔꯒ ꯂꯩꯌꯦꯀꯣ
ꯎꯝ
ꯑꯗꯨꯒꯤ ꯀꯩꯅꯣꯃꯗꯤ ꯑꯗꯨꯒꯨꯝꯕ ꯌꯥꯝ ꯄꯥꯝꯕ ꯃꯤ ꯑꯣꯏꯕꯖꯥꯠꯅꯦ
ꯀꯥꯏꯏꯗ ꯂꯩꯕꯅꯣ ꯃꯥꯗꯤ
ꯑꯩꯈꯣꯏ ꯑꯩꯈꯣꯏ ꯃꯅꯥꯛꯇ ꯑꯗꯨꯝ ꯂꯩꯔꯤꯗ
ꯎꯝ
ꯑꯗꯨꯝ ꯅꯍꯥꯟ ꯑꯩ ꯀꯩꯅꯣ ꯂꯝꯕꯤꯗ ꯆꯠꯄꯒ ꯑꯩꯈꯣꯏ ꯊꯣꯛꯄꯒ ꯎꯕꯖꯥꯠꯅꯦ ꯑꯗꯨꯒ ꯊꯤ ꯃꯔꯒꯣꯀꯣ ꯀꯩ ꯀꯩꯅꯣ ꯋꯥꯔꯤ ꯋꯥꯇꯥꯏꯁꯨ ꯁꯥꯟꯅꯔꯛꯏ ꯐꯖꯅ ꯑꯗꯨꯒ ꯀꯨꯏꯔꯦ ꯎꯗꯕ ꯀꯥꯏꯅꯀꯣ
ꯎꯝ ꯎꯝ
ꯆꯍꯤ ꯑꯅꯤ ꯑꯍꯨꯝ ꯁ ꯎꯔꯦꯕ ꯍ ꯑꯗꯨ ꯍꯦꯛ ꯎꯕꯒ ꯍꯣꯏ ꯍꯦꯛ ꯎꯕꯒ ꯑꯗꯨ ꯋꯥꯗꯣ ꯍꯥꯏꯕ ꯍꯥꯏꯕꯒꯤꯀꯣ
ꯎꯝ
ꯑꯗꯨꯅ ꯍꯣꯏ ꯐꯖꯅ ꯅꯣꯡꯃ ꯍꯣꯏ ꯈꯪꯅꯕꯗꯀꯣ
ꯎꯝ
ꯀꯩꯀꯩ ꯂꯩꯒꯦꯅ ꯑꯗꯣ ꯍꯪꯒꯦ ꯑꯗꯣ ꯍꯪꯉꯒ ꯅꯪꯉꯣꯟꯗ ꯑꯄꯥꯎ ꯑꯃꯨꯛ ꯄꯤꯔꯛꯀꯦ
ꯍꯔꯛꯑꯣ ꯎꯝ ꯎꯝ
ꯈꯪꯗꯦ ꯑꯗꯨꯒꯨꯝꯕ ꯌꯥꯝ ꯄꯥꯝꯃꯝꯃꯤ ꯃꯥꯁꯨ ꯋꯥꯛꯀꯤꯡ ꯑꯃ ꯊꯣꯛꯄ ꯃꯥꯜꯂꯦꯗ ꯃꯥꯗꯣ
ꯑꯣ ꯃꯥꯗꯤ ꯀꯩ ꯍꯧꯖꯤꯛꯇꯤ ꯀꯩ ꯍꯣꯠꯅꯔꯤꯕ ꯃꯥꯗꯤ
ꯑꯗꯨꯝ ꯈꯪꯗꯦꯗꯝ ꯑꯁ ꯑꯗꯨꯝ ꯂꯩꯕ ꯃꯥꯜꯂꯦꯗ ꯀꯩꯝꯇꯗꯤ ꯇꯧꯗꯦ ꯑꯗꯨꯒ ꯀꯩꯀꯩꯅꯣ ꯑꯗꯨꯝ ꯇꯧꯕ ꯌꯥꯕꯗꯣ ꯑꯗꯨꯝ ꯇꯧꯔꯒ ꯂꯩꯌꯦ ꯍꯥꯏꯌꯦꯦ ꯃꯇꯦꯡ ꯄꯥꯡꯕ ꯑꯗꯨꯝ ꯇꯧꯕ ꯌꯥꯕ ꯂꯩꯗꯅ ꯌꯨꯝꯗ ꯂꯩꯔꯒ
ꯃꯥ ꯑꯗꯨꯗꯤ ꯃꯥꯗꯤ ꯏꯃꯨꯡꯗꯤ ꯌꯥꯝ ꯅꯨꯡꯉꯥꯏ ꯈꯔ ꯅꯨꯡꯉꯥꯏꯕ ꯃꯥꯜꯂꯦꯅꯦ ꯑꯗꯨꯗꯤ
ꯍꯣꯏ ꯃꯥꯗꯤ ꯃꯄꯥ ꯃꯄꯥꯒ ꯃꯃꯥꯅ ꯌꯥꯝ ꯂꯨꯅ ꯈꯔ ꯇꯧꯕꯅꯦꯕ
ꯃꯣꯏ ꯃꯄꯥꯒ ꯃꯃꯥꯗꯨꯁꯨ ꯀꯣ
ꯎꯝ
ꯑꯗꯨ ꯈꯔ ꯂꯩꯕ ꯄꯩꯁꯥꯗꯤ ꯑꯗꯨꯝ ꯈꯔ ꯈꯔ ꯂꯩꯕ ꯃꯥꯜꯂꯦ ꯗ ꯑꯣꯏꯕꯒꯤ ꯀ ꯑꯗꯨꯝ ꯃꯥꯗꯤ ꯑꯗꯨꯝ ꯅꯨꯡꯉꯥꯏꯅ ꯂꯩ ꯑꯩꯈꯣꯏꯗꯒꯤ ꯍꯦꯟꯅ ꯍꯦꯟꯅꯅꯤ ꯑꯩꯈꯣꯏ ꯑꯩꯈꯣꯏꯒꯡ ꯍꯥꯏꯔꯗꯤꯀꯣ ꯃꯥꯅ ꯍꯦꯟꯅ ꯅꯨꯡꯉꯥꯏꯈ꯭ꯔꯦ ꯑꯗꯣ ꯃꯥꯅ ꯈꯔ ꯂꯥꯏꯔꯤꯛꯁꯨ ꯍ
ꯅꯤꯁꯥꯗꯤ ꯅꯤꯁꯥ ꯅꯤꯁꯥꯒꯨꯝꯕ ꯆꯥꯕ꯭ꯔ ꯃꯥꯗꯤ
ꯃꯤ ꯆꯥꯗꯦ ꯑꯗꯨꯒꯨꯝꯕ ꯃꯃꯥꯅ ꯃꯄꯥꯅ ꯑꯗꯨꯒꯨꯝꯕ ꯇꯧꯍꯟꯗꯦ ꯃꯥ ꯐꯖꯅ ꯌꯦꯡꯁꯤꯟꯕꯒꯤꯀꯣ ꯑꯉꯥꯡ ꯑꯣꯏꯔꯝꯗꯥꯏꯗꯀꯣ ꯑꯗꯨꯝ ꯌꯦꯡꯁꯤꯟꯂꯒꯦꯀꯣ ꯑꯗꯨꯒꯨꯝꯕ ꯑꯍꯣꯏ
ꯀꯥꯟꯗꯤ ꯌꯥꯝ ꯇꯥꯡꯉꯤꯅ
ꯎꯝ ꯑꯗꯨꯃꯥꯏꯅ ꯇꯧꯕꯅꯦ ꯃꯥꯗꯣ ꯑꯩ ꯌꯥꯝ ꯅꯨꯡꯁꯤꯕꯅꯦ ꯂꯣꯏꯅꯕꯁꯨ ꯌꯥꯝ ꯅꯨꯡꯉꯥꯏꯕꯅꯦꯕꯀꯣ ꯃꯥꯗꯣ ꯃꯕꯨꯣꯛꯁꯨ ꯌꯥꯝ ꯐꯕꯅꯦ ꯑꯗꯣ ꯁꯦꯔꯥꯟ ꯇꯨꯔꯥꯟ ꯈꯟꯕ ꯃꯤ ꯅꯠꯇꯦꯕ ꯑꯩꯈꯣꯏꯅ ꯑꯗꯨꯝ ꯀꯩꯅꯣ ꯍꯥꯏꯔꯗꯤꯀꯣ
ꯍꯣꯏ ꯍꯣꯏ ꯍꯥꯏꯔꯒ ꯑꯗꯨꯝ ꯆꯠꯄꯅꯦꯕ ꯑꯗꯣ ꯃꯥꯁꯨ ꯑꯗꯨꯒꯨꯝꯕ ꯆꯥꯗꯕꯅꯤꯅꯀꯣ ꯀꯩꯅꯣ ꯑꯩꯈꯣꯏ ꯆꯠꯁꯦ ꯍꯥꯏꯕ ꯑꯃ ꯃꯇꯝꯗ ꯆꯠꯂꯒꯀꯣ ꯑꯗꯨꯝ ꯅꯨꯡꯉꯥꯏꯕ ꯄꯨꯟꯕꯗꯣ
ꯎꯝ
ꯑꯗꯨ ꯁꯦꯔꯥꯟ ꯇꯨꯔꯥꯟ ꯑꯃ ꯈꯟꯗꯕꯅꯤꯅꯀꯣ ꯑꯩꯣꯏ ꯆꯠꯄꯁꯨ ꯁ ꯅꯨꯡꯉꯥꯏꯌꯦ ꯆꯠꯃꯤꯟꯅꯕꯁꯨ
ꯃꯥ ꯏꯃꯨꯡꯁꯤ ꯅꯨꯄꯤ ꯅꯨꯄꯤ ꯌꯥꯎꯗꯕ ꯆꯥꯠꯂꯣ
ꯅꯨꯄꯤꯗꯣ ꯑꯃꯗꯤ ꯌꯥꯎꯋꯦ ꯍꯥꯏꯕꯅꯦꯕꯀꯣ ꯑꯗꯨ ꯑꯗꯨ ꯅꯨꯄꯤꯁꯨ ꯈꯔ ꯈꯔꯗꯤ ꯑꯉꯥꯡ ꯑꯣꯏꯕ ꯃꯥꯜꯂꯦ ꯃꯥꯗꯣ ꯆꯍꯤꯗꯣꯀꯣ ꯑ ꯃꯥꯁꯨ ꯂꯥꯏꯔꯤꯛꯀꯨꯝꯕ ꯑꯗꯨꯒꯨꯝꯕꯗꯣ ꯑꯩ ꯌꯥꯝ ꯍꯩꯌꯦ ꯍꯥꯏꯕꯅꯦ ꯃꯣꯏꯗꯣ ꯃꯄꯥꯒ ꯃꯃꯥꯅ ꯌꯥꯝ ꯊꯨꯅ ꯇꯧꯕ ꯋꯥꯜꯂꯦ ꯅꯨꯄꯤꯗꯨꯁꯨꯀꯣ
ꯎꯝ
ꯑꯗꯨꯅ ꯌꯥꯝ ꯅꯨꯡꯉꯥꯏ ꯅꯨꯡꯉꯥꯏꯔꯒ ꯂꯩꯕ ꯃꯥꯜꯂꯦ ꯃꯣꯏ ꯃꯣꯏ ꯏꯃꯨꯡꯗꯣ ꯌꯦꯡꯉꯒ ꯌꯥꯝ ꯅꯨꯡꯉꯥꯏꯕꯅꯦ ꯌꯥꯝ ꯏꯪꯅ ꯆꯤꯛꯅ ꯄꯥꯃꯤꯅꯦꯕꯕꯀꯣ ꯍꯣꯜꯒꯨꯝꯕ ꯅꯠꯇꯦꯕ ꯌꯦꯡꯉꯀꯥꯟꯗ ꯌꯥꯝ ꯅꯨꯡꯉꯥꯏꯕꯅꯦꯕ